ꯍꯜꯂꯣ
ꯍꯥꯂꯣ ꯍꯜꯂꯣ
ꯍꯂꯣ
ꯍꯂꯣ
ꯆꯥꯛ ꯆꯔꯕꯔꯥ
ꯆꯥꯗꯔ꯭ꯤꯌꯦ
ꯇꯥꯗꯔ꯭ꯤ
ꯇꯥꯗꯕꯔꯣ
ꯀꯔꯤ ꯇꯧꯔ ꯂꯩꯕ꯭ꯔꯥ ꯅ ꯈꯣꯟ ꯌꯥꯗꯦ ꯅꯪ ꯊꯕꯛ ꯁꯨꯕ ꯆꯠꯄ꯭ꯔꯥ
ꯆꯠꯇꯦꯗꯥ ꯂꯩꯌꯦ ꯌꯨꯝꯗ ꯆꯠꯇꯦ ꯅꯪꯗꯤ ꯊꯕꯛ ꯁꯨꯕꯠ
ꯑꯣꯍꯣ ꯅꯨꯡꯉꯥꯏꯇꯦꯗ
ꯎꯟꯠ
ꯀ꯭ꯔꯤꯒꯤ
ꯍꯥꯥ ꯀꯩ ꯏꯟꯁꯥꯡ ꯆꯥꯔꯒꯦ ꯕ꯭ꯔꯣ
ꯅꯈꯣꯟꯁꯨ ꯇꯥꯗꯦꯅꯦ
ꯑꯩ ꯈꯣꯟ ꯇꯥꯗꯕ꯭ꯔꯣ
ꯑꯁ
ꯍꯜꯂꯣ
ꯌꯥꯗꯦꯗ
ꯏꯍꯤ ꯍꯤ
ꯒ꯭ꯌꯥꯟ ꯇꯥꯗꯦꯗꯥ